ꯍꯦꯜꯂꯣ ꯑꯣ
ꯇꯥꯔꯕꯣ
ꯑꯣ ꯇꯥꯔꯦ ꯇꯥꯔꯦ ꯏꯆꯦ
ꯎꯝ ꯀꯗꯧꯔꯝꯃꯤꯅꯣ
ꯑꯣ ꯏꯆꯦ ꯆꯥꯛ ꯊꯣꯡꯉꯝꯕꯅꯦ
ꯀꯩ ꯃꯊꯟ
ꯑꯣ ꯏꯆꯦ ꯏꯔꯣꯟꯒꯦ ꯇꯧꯔꯤꯌꯦꯦ ꯍꯤꯡꯒꯣꯜꯗꯒꯤ ꯃꯅꯥ ꯃꯁꯤꯡ ꯌꯦꯗꯤꯦ ꯑꯃꯨꯛ ꯀꯣꯝ ꯄ꯭ꯔꯦ ꯑꯣ ꯈꯔ ꯍꯦ ꯑꯩꯅ ꯁꯥꯏꯗꯣ ꯑꯗꯨꯗꯣ ꯍꯦꯛꯇ ꯏꯔꯣꯜꯂꯒꯦꯅ ꯊꯣꯡꯉꯝꯃꯤꯅꯤ
ꯄꯨꯅꯤ
ꯑꯣ ꯍꯥꯎꯋꯦ ꯍꯥꯎꯋꯦ ꯏꯆꯦ ꯑꯗꯨꯅꯦ ꯃꯅꯝꯗꯣ ꯀꯣꯝꯄ꯭ꯔꯦ ꯍꯦ ꯍꯥꯞꯈ꯭ꯔꯗꯤ
ꯎꯝ ꯎꯝ ꯑꯩꯗꯤ ꯌꯥꯝ ꯍꯥꯎꯋꯦ ꯀꯣꯝꯄꯩꯨꯝꯕꯗꯤ ꯦ
ꯎꯝ ꯍꯥꯎꯋꯦ ꯍꯥꯎꯋꯤ ꯏꯆꯦ ꯑꯩꯁꯨ ꯄꯥꯝꯖꯩꯌꯦ ꯄꯦꯛꯀꯨꯝꯕ ꯑꯗꯒꯤꯗꯤ ꯍꯪꯗꯦꯗ ꯏꯔꯣꯝꯕꯗ ꯃꯅꯝ ꯅꯨꯡꯁꯤꯅꯕ ꯂꯣꯛꯂꯩ ꯄꯨꯜꯂꯩ ꯑꯗꯒꯤꯗꯤ ꯍꯥꯎꯋꯦ ꯃꯣꯏꯁꯦ ꯍꯥꯞꯄꯗ ꯃꯍꯥꯎ ꯑꯃ ꯊꯣꯛꯑꯦ ꯎꯝ ꯑꯩꯈꯣꯏꯁꯦ ꯍꯥꯎꯋꯦ ꯍꯥꯎꯋꯦ ꯏꯆꯦ ꯏꯆꯦꯗꯤ ꯀꯔꯤ ꯆꯥꯛ ꯆꯥꯔ
ꯑꯁ ꯑꯩꯗꯤ ꯀꯥꯡꯍꯧ ꯉꯧꯁꯤꯜꯂꯦ ꯆꯝꯐꯨꯠ ꯐꯨꯠ ꯑꯃ ꯇꯧꯁꯤꯜꯂꯦ ꯁꯝꯖꯤꯜꯂꯒꯦꯅ
ꯑꯣ ꯐꯔꯦꯗ ꯁꯥꯒꯠꯂꯛ
ꯁꯥꯕꯅꯤꯅ ꯆꯥꯕ ꯊꯛꯄꯁꯦ ꯌꯥꯝ ꯅꯨꯡꯉꯥꯏꯇ꯭ꯔꯦꯕ
ꯑꯥ ꯅꯨꯡꯉꯥꯏꯇꯦ ꯅꯨꯡꯉꯥꯏꯇꯦ ꯏꯟꯁꯥꯡꯁꯤꯅ ꯍꯥꯎꯕ ꯑꯝꯇ ꯍꯦꯛ ꯂꯩꯇꯦ
ꯎꯝ
ꯅꯣꯡꯃ ꯆꯥꯕ ꯍꯟꯖꯥꯡꯁꯤꯅ ꯅꯤꯅꯤ ꯁꯨꯅ ꯆꯥꯅꯤꯡꯗꯦ ꯀꯂꯦꯟ ꯑꯣꯏꯁꯤꯜꯂꯛ ꯛꯄꯁꯤꯗꯤ ꯏꯟꯁꯥꯡꯒ ꯑꯝꯇ ꯍꯥꯎꯇꯦ ꯑꯗꯨꯅ ꯆꯥꯕ ꯌꯥꯕ ꯑꯗꯨꯝ ꯊꯤꯔ ꯊꯤꯔꯒ ꯑꯣꯏꯅ ꯑꯗꯨꯃꯥꯏꯅ ꯇꯧꯔꯒ ꯆꯥꯏ ꯀꯥꯜꯂ ꯀꯥꯂꯒ ꯏꯆꯦꯍꯣꯏꯗꯤ ꯍꯤꯡꯒꯣꯜ ꯁꯝꯕꯟꯗꯣ ꯆꯥꯎꯕ꯭ꯔꯣ ꯀꯃꯥꯏ
ꯆꯥꯎꯋꯦ ꯆꯥꯎꯋꯦ ꯍꯥꯏꯁꯦ ꯎꯝ ꯈꯣꯏꯒꯤ ꯂꯩꯍꯥꯎ ꯐꯠꯇꯕ ꯍꯥꯏ ꯇꯥꯔꯦꯅꯦ
ꯑꯣ
ꯂꯩꯍꯥꯎ ꯐꯠꯇꯕꯅꯤꯅ ꯎꯄꯥꯏ ꯂꯩꯇꯕꯗꯣ ꯏꯟꯖꯥꯡ ꯅꯥꯄꯤ ꯊꯥꯕꯗ ꯑꯃ ꯍꯝ ꯍꯝ ꯂꯥꯎꯔꯒ ꯐꯕ ꯍꯥꯏꯕ ꯑꯃ ꯂꯩꯗꯅ
ꯑꯥ
ꯑꯗꯨ ꯑꯣꯏꯗꯕ ꯑꯩꯈꯣꯏꯁꯦ ꯀꯨꯝ ꯍꯤꯡꯒꯣꯟꯁꯦ ꯂꯧꯕꯨꯛ ꯍꯥꯟꯅ ꯂꯧꯕꯨꯛ ꯑꯣꯏꯔꯝꯕ ꯍꯥꯏꯇꯥꯔꯦ
ꯑꯥ
ꯑꯗꯨꯗ ꯂꯧꯕꯨꯛ ꯑꯣꯏꯔꯝꯕꯗꯨꯗ ꯑꯩꯈꯣꯏꯅ ꯍꯤꯡꯒꯣꯜꯁꯦ ꯂꯩꯔꯒ ꯌꯨꯝꯐꯝ ꯑꯣꯟꯊꯣꯛꯈꯤꯕ
ꯑꯣ
ꯑꯗꯨꯅ ꯈꯔ ꯀꯩ ꯍꯥꯏꯗꯣꯏꯅꯣ ꯂꯧꯕꯨꯛ ꯑꯣꯏꯁꯨ ꯂꯩꯍꯥꯎ ꯐꯠꯇꯕ ꯂꯩꯕꯨꯛ ꯍꯥꯏ ꯇꯥꯔꯦꯅꯦ ꯑꯗꯨꯅ ꯈꯔ ꯋꯥꯏꯑꯦꯕ
ꯎꯝ
ꯑꯗꯣ ꯑꯩꯈꯣꯏꯅꯁꯨꯗꯤ ꯍꯥꯔ ꯍꯥꯞꯇꯅ ꯌꯦꯟꯊꯤ ꯀꯩꯀꯥ ꯍꯥꯞꯆꯤꯟꯗꯅ ꯈꯣꯠꯆꯤꯟꯗꯅ ꯎꯠ ꯀꯩꯀꯥ ꯍꯩꯖꯤꯟꯗꯅ ꯐꯅꯕꯨꯗꯤ ꯌꯥꯝ ꯀꯟꯅ ꯍꯣꯅꯔꯤ
ꯑꯣ ꯍꯣꯏꯁꯦ ꯑꯗꯨꯕꯨꯗꯤ ꯆꯍꯤ ꯑꯃ ꯑꯅꯤ ꯑꯗꯨꯃꯥꯏꯅ ꯑꯍꯨꯝ ꯃꯔꯤ ꯍꯥꯞꯄ ꯍꯥꯞꯄ ꯇꯧꯔꯗꯤ ꯑꯗꯨꯝ ꯈꯔ ꯂꯩꯔꯗꯤ ꯑꯗꯨꯝ ꯐꯔꯛꯄꯁꯨ ꯌꯥꯏꯗ
ꯍꯥꯞꯄꯥ ꯍꯥꯏꯖꯦ ꯑꯩꯈꯣꯏ ꯕꯥꯖꯦ ꯈꯡꯕꯔꯥ
ꯑꯥ
ꯑꯩꯈꯣꯏ ꯕꯥꯁꯤꯅ ꯀꯩꯗꯧꯋꯦ ꯈꯪꯕ ꯈꯤꯇꯪ ꯅꯥꯄꯤ ꯁꯣꯡꯉꯛꯄ ꯌꯥꯔꯣꯏꯕꯀꯣ
ꯎꯝ
ꯀꯩꯅꯣ ꯇꯧꯗꯣꯏꯅꯦ ꯍꯦꯛꯇ ꯑꯩꯈꯣꯏꯒꯤ ꯀꯔꯤ ꯀꯔꯤ ꯖꯒꯟ ꯀ ꯇꯤꯡꯉ ꯍꯥꯏꯕ꯭ꯔ ꯀꯔꯤꯌꯦ ꯑꯃꯛ ꯂꯩꯕꯗꯣ ꯅꯥꯞ ꯄꯤꯁꯤꯅꯕ ꯅꯄꯤ ꯍꯤꯗꯥꯛ ꯀꯗꯤ ꯍꯦꯛ ꯖꯡꯒꯜ ꯀꯇꯤ ꯗꯨꯨꯡ ꯐꯥꯅꯤꯡꯗꯕꯅꯤꯅ ꯑꯍꯟꯁꯨ ꯑꯣꯏꯁꯜꯂꯝꯅꯤ ꯁꯨ ꯁꯣꯜꯂꯕꯅꯤꯅ ꯖꯉꯟ ꯀꯇꯤꯡ ꯀꯥꯞꯁꯤꯟꯁꯤ ꯖꯒꯟ ꯀꯥ ꯆꯤꯡꯗ ꯁꯨꯝꯖꯤ ꯖꯒꯟ ꯀꯥꯇꯤꯡ ꯀꯞꯁꯤꯜꯂꯥꯃꯤꯅꯥ ꯂꯩꯍꯥꯎꯗꯣ ꯑꯃꯅ ꯂꯩꯇ꯭ꯔꯦ ꯍꯥꯏꯕ ꯈꯔꯒ ꯂꯩꯇꯕꯒ
ꯎꯝ ꯑꯗꯒꯤ ꯕꯥꯍꯣꯏꯅ ꯇꯧꯔꯤꯁꯤꯁꯦ ꯑꯗꯨꯝ ꯁꯣꯡꯉꯒ ꯃꯌꯥꯝ ꯂꯩꯕꯗ ꯅꯨꯡꯉꯥꯏꯇꯕꯗꯒꯤ ꯑꯃꯗꯨꯗꯤ ꯑꯃꯨꯛ ꯐꯣꯏꯕꯅꯦ ꯈꯣꯠꯄꯅꯦ ꯇꯧꯔꯒ ꯄꯥꯡꯒꯜ ꯑꯃꯨꯛ ꯆꯪꯉꯤꯗꯅ ꯑꯗꯒꯤ ꯍꯧꯖꯤꯛꯀꯥꯟꯒꯤ ꯅꯥꯄꯤ ꯍꯥꯏ ꯍꯣꯏ ꯍꯣꯏ ꯅꯥꯄ ꯑꯥꯖꯤꯛꯁꯦ ꯍꯧꯖꯤꯛꯀꯥꯟꯗꯤ ꯅꯣꯡ ꯈꯤꯇꯪ ꯇꯥꯔꯗꯤ ꯍꯦꯛꯇ ꯃꯌꯥꯝ ꯃꯌꯥꯝ ꯐꯒꯠꯇ꯭ꯔꯅꯦ ꯑꯗꯨꯗꯨꯅ
ꯀꯥꯏꯗ ꯈ꯭ꯋꯥꯡ ꯈ꯭ꯋꯥꯡ ꯌꯧꯔꯦ ꯀꯩꯅꯣ ꯅꯥꯄꯤꯁꯦ
ꯑ
ꯑꯗꯨꯅ ꯉꯝꯗꯦ ꯑꯁꯤꯅ ꯈꯪꯉꯕ ꯑꯩꯈꯣꯏ ꯕꯥꯁꯤꯅ ꯉꯝꯗꯦ ꯑꯗꯨꯅ ꯖꯡꯒꯜ ꯀꯇꯤꯡ ꯀꯥꯞ ꯁꯤ ꯖꯥꯒꯟ ꯀꯠ ꯇꯤꯡ ꯖꯒꯟ ꯀ ꯑꯩꯅ ꯍꯥꯏꯖꯦ ꯖꯒꯟ ꯀꯇꯤꯡ ꯂꯩꯔꯝꯃꯤ ꯐꯔꯤꯅꯦ ꯖꯒꯟ ꯀꯇꯤꯡ ꯂꯩꯔꯝꯗꯔ꯭ꯗꯤ ꯀꯅꯥꯅ ꯐꯟꯕꯤꯅꯦ ꯑꯃꯨꯛ ꯈꯜꯂꯛꯑꯦ
ꯍꯣꯏ ꯃꯥꯅꯤ ꯆꯦ
ꯉꯣ ꯌꯥꯝ ꯐꯠꯇꯕ
ꯂꯩꯍꯥꯎꯗꯤ ꯐꯠꯇꯕ ꯑꯃꯔꯣꯝꯗꯗꯤ ꯑꯃꯨꯛ ꯀꯩꯅꯣꯗꯗꯤ ꯊꯣꯡꯒꯥꯟꯒꯨꯝꯕ ꯀꯩ ꯀꯀꯥꯗꯗꯤ ꯑꯃꯨꯛ ꯖꯪꯒꯜ ꯀꯇꯤꯡꯁꯤꯅ ꯑꯃꯨꯛ ꯐꯕ ꯑꯗꯨꯒ ꯂꯛ ꯂꯧꯕꯨꯛ ꯀꯥꯗꯗꯤ ꯍꯤꯟꯖꯥꯡ ꯅꯥꯄꯤ ꯊꯥꯔꯛꯇꯨꯅꯤꯅ ꯄꯣꯠꯇꯣ ꯑꯣꯏꯅ ꯑꯗꯨꯝ ꯐꯠꯂꯛꯇꯕꯗꯣ
ꯃꯥꯅꯦ ꯈꯣꯏꯕꯥꯖꯤꯅ ꯊꯥꯒꯗꯕ ꯃꯐꯝꯗ ꯍꯦꯛꯇ ꯁꯣꯟꯖꯤꯜꯂꯛꯑꯦ ꯅꯥꯄꯤꯖꯤꯁꯨ ꯍꯤꯡꯒꯣꯟꯗꯣ ꯆꯥꯎꯕꯅꯤꯅꯥ ꯊꯣꯡꯉꯥꯟ ꯒꯗꯣ ꯆꯣꯡꯕ ꯅꯠꯇꯦꯗꯣ
ꯑꯥ ꯑꯗꯨ ꯏꯆꯦ ꯀꯩꯀꯩꯅ ꯑꯌꯥꯝꯕ ꯊꯥꯒꯦ
ꯑꯜꯂꯨ ꯑꯜꯂꯨ ꯍꯋꯥꯏ ꯗ꯭ꯔꯥꯛ ꯑꯗꯨꯃꯥꯏ ꯊꯥꯖꯜꯂꯦ ꯑꯗꯨꯝ
ꯑꯣ ꯑꯗꯨꯗꯤ ꯏꯆꯦ ꯆꯍꯤ ꯑꯃꯒꯤ ꯑꯗꯨꯝ ꯑꯂꯨꯗꯤ ꯂꯩꯕ꯭ꯔꯥ ꯗꯨꯀꯥꯟꯗꯒꯤ ꯅ
ꯑꯗꯨꯝ ꯌꯣꯟꯊꯣꯛꯈꯤꯕꯗ ꯏꯕꯦꯝꯃ ꯑꯩꯈꯣꯏ ꯑꯣꯏꯅ ꯀꯣꯅ ꯂꯩꯍꯧꯋꯦꯗꯣ ꯇꯧꯋꯦ ꯏꯕꯦꯝꯝ
ꯑꯣ ꯍꯣꯏ ꯑꯗꯨꯕꯨꯗꯤ
ꯂꯩꯔꯕꯅꯤꯅ ꯑꯩꯒꯤ ꯊꯨꯝ ꯃꯣꯔꯣꯛ ꯀꯩꯀꯥ ꯈꯔ ꯂꯩ ꯀꯅꯣ ꯇꯧꯅꯔꯦꯗꯅ ꯑꯂꯨ ꯗꯨꯗꯒꯤ ꯌꯣꯜꯂꯥ ꯌꯣꯜꯂꯥꯒ ꯎꯝꯅ ꯂꯤꯗꯕꯤꯗ ꯑꯃꯥ
ꯎꯝ
ꯄꯨꯏ ꯏꯕꯦꯝꯃ
ꯑꯣ ꯑꯣ ꯊꯥꯏꯖꯦ ꯑꯩꯈꯣꯏꯗꯤꯅꯦ ꯍꯥꯛ ꯑꯂꯨ ꯑꯩꯈꯣꯏꯁꯨ ꯍꯤꯡꯒꯣꯜ ꯀꯥ ꯈꯔꯗꯤ ꯀꯣꯏꯔꯝꯃꯦꯕ ꯍꯧꯖꯤꯛꯄꯨꯗꯤ ꯌꯨꯝ ꯂꯣꯏ ꯁꯥ ꯈ꯭ꯔꯦ ꯑꯗꯨꯗꯨꯒ ꯊꯥꯏꯅ ꯀꯣꯏꯕ ꯀꯥꯟꯗꯨꯗꯤ ꯑꯩꯈꯣꯏ ꯃꯥ ꯍꯣꯏꯅ ꯑꯂꯨꯁꯦ ꯊꯥꯔꯀꯥꯟꯗ ꯆꯍꯤ ꯑꯃꯒꯤ ꯑꯗꯨꯝ ꯂꯣꯛꯑꯀꯥꯟꯗꯒ ꯑꯗꯨꯝ ꯊꯝꯃꯒ ꯆꯥꯕ ꯀꯣꯟꯅꯕꯗꯣ
ꯖꯦ ꯆꯍꯤ ꯑꯃꯥ ꯂꯣꯛꯄ ꯍꯥꯏꯖꯦ ꯐꯧꯗꯣꯛꯇꯨꯏꯔꯥ ꯅꯇ꯭ꯔꯒ ꯑꯌꯤꯡꯕꯥ ꯃꯐꯝ ꯊꯝꯗꯦꯏꯔꯥ ꯀꯃꯥꯏ
ꯑꯣ ꯏꯆꯦ ꯑꯗꯨꯗꯣ ꯑꯈꯣꯏꯗꯤ ꯑꯌꯤꯡꯕ ꯃꯐꯝꯗ ꯊꯝꯃꯦꯕꯀꯣ ꯐꯧꯗꯤ ꯐꯧꯗꯣꯛꯇ꯭ꯔꯦ ꯑꯗꯨ ꯍꯣꯏ ꯐꯧꯗꯣꯛꯄ ꯍꯥꯏꯖꯦ ꯍꯦꯛ ꯇꯥꯟ ꯂꯣꯏꯕ ꯀꯥꯟꯗꯗꯨꯗꯤ ꯃꯥꯒꯤ ꯆꯥꯝꯊꯣꯛꯇ꯭ꯔꯦ ꯑꯗꯨꯝ ꯀꯪꯍꯜꯂꯦꯕ ꯍꯥꯏꯐꯦꯠꯄꯨꯗꯤ ꯑ ꯑꯥ ꯍꯣꯏ ꯆꯥꯝꯃꯗꯤ ꯆꯥꯝꯊꯣꯛꯇꯕꯤꯗ ꯃꯣꯏꯒꯤ ꯂꯩꯕꯥꯛ꯫ ꯐꯖꯅ ꯂꯧꯊꯣꯛꯄꯤꯔꯅꯤ ꯑꯗꯨꯗꯨꯒ ꯅꯨꯡꯁꯥꯗ ꯑꯗꯨꯝ ꯈꯔ ꯄꯧꯗꯣꯛꯑꯅꯦꯕꯀꯣ ꯑꯗꯨꯒ ꯑꯗꯨꯝ ꯑꯩꯈꯣꯏꯗꯤ ꯏꯆꯦ ꯁꯝꯅ ꯍꯥꯏꯔꯕꯗ ꯑꯗꯨꯝ ꯀꯥꯡꯈꯥ ꯃꯈꯥꯒꯨꯝꯕꯗꯣ ꯑꯥ ꯃꯅꯨꯡꯗ ꯆꯪꯖꯜꯂ ꯀꯥꯟꯗ ꯑꯈꯣꯏꯒꯤ ꯐꯧꯔꯥꯒꯨꯝꯕ ꯍꯥꯏꯇꯥꯔꯦꯅꯦ ꯏꯆꯦ ꯑꯗꯨꯗꯣ ꯂꯩꯄꯥꯛ ꯀꯁꯨ ꯅꯛꯅꯗꯅ ꯃꯊꯛꯇ ꯑꯗꯨꯝ ꯆꯦꯛꯀꯨꯝꯕ ꯑꯃ ꯊꯥꯔꯀꯥꯟꯗ ꯈꯤꯇꯪ ꯋꯥꯡꯈꯠꯍꯜꯂꯒꯅꯦ ꯑꯗꯨꯃꯥꯏꯅ ꯑꯣꯏꯅ ꯊꯝꯃ ꯀꯥꯟꯗ ꯑꯗꯨꯝ ꯑꯂꯨ ꯀꯩꯀꯥꯗꯣ ꯃꯇꯝ ꯂꯣꯏꯅꯔꯀꯥꯟ ꯑ ꯂꯩꯕꯥꯛ ꯃꯈꯥ ꯄꯨꯔꯥ ꯑꯣꯏꯅꯗꯤ ꯂꯩꯕꯥꯛꯀ ꯑꯃꯒꯗꯤ ꯊꯪꯅꯍꯟꯗ꯭ꯔꯦꯕ ꯍꯨꯖꯤꯛ ꯀꯤ ꯀꯩꯅꯣꯗꯨꯒ ꯑ ꯀꯩ ꯍꯥꯏꯅꯤ ꯄꯣꯠ ꯈꯔꯥꯏ ꯍꯥꯏꯗꯨꯔꯥ ꯑꯗꯨꯗꯨꯒ꯫ ꯑꯗꯨ ꯀꯩꯅꯣꯃ ꯑꯗꯨꯝ ꯆꯩ ꯃꯇꯦꯛ ꯑꯣꯏꯒꯦꯔꯥ ꯑꯗꯨꯒ ꯆꯦꯛꯀꯨꯝꯕꯅ ꯑꯣꯏꯅ ꯉꯥꯛꯈꯠꯂꯅꯦꯕꯀꯣ꯫ ꯑꯗꯨꯒ ꯐꯧꯔꯥꯗꫭ꯫ ꯊꯝꯃꯒ ꯑ ꯑꯂꯨꯗꯣ ꯊꯝꯃꯅꯦꯕ ꯑꯗꯨꯒ꯫ ꯑꯥꯂꯨꯒꯤ ꯃꯇꯝ ꯀꯩꯀꯥ ꯂꯣꯏꯅꯔꯀꯥꯟꯗ ꯑꯣꯏꯅ ꯑꯩꯈꯣꯏꯅ ꯑꯗꯨꯝ ꯑꯈꫭꯏꯃꯥꯍꫭꯏꯅꯒ ꯑꯂꯨ ꯄꯨꯊꫭꯔꯛꯑꫭ ꯍꯥꯏꯔ ꯀꯥꯟꯗꯒ ꯑꯂꯨꯒꯗꯣ ꯑꯗꯨꯃꯥꯏꯅ ꯂꯧꯊꯣꯛꯑꯒ ꯑꯗꯨꯝ ꯆꯥꯅꯔꯛꯑꯦꯕ꯫ ꯇꯨ ꯆꯦ ꯈꯪꯗꯦꯗ ꯍꯧꯖꯤꯛ꯫ ꯇꯤ ꯃꯇꯝꯒꯤ ꯑꯋꫭꯟꯕꯁꯤꯅ ꯍꯤꯡꯒꫭꯟꯒ ꯑꯝꯇ ꯂꯩꯇ꯭ꯔꯦ꯫
ꯂꯩꯇ꯭ꯔꯦ ꯂꯩꯇ꯭ꯔꯦ ꯍꯩꯖꯤꯛ꯫ ꯏꯟꯖꯥꯡ ꯅꯥꯄꯤꯅꯦꯅ ꯈꯨꯇꯥꯡꯅ ꯂꯛꯇꯥꯡꯅꯦꯅ ꯏꯃꯩ꯫
ꯍꯣꯏ ꯏꯆꯦ ꯇꯥꯡꯉꯦ꯫
ꯇꯥꯡꯕ ꯌꯥꯕ ꯇꯥꯡꯉꯦ ꯏꯕꯦꯝꯃ ꯇꯥꯡꯉꯦꯗꯪ ꯅꯠꯇꯦ ꯀꯩꯅꯣ ꯃꯔꯣꯏꯕꯥꯎ ꯑ ꯁꯥ ꯃꯔꯣꯏ ꯊꯨꯠ ꯂꯥꯎꯕꯤꯗꯕꯨ ꯂꯨꯄꯥ ꯀꯨꯟ ꯒꯥꯏꯅ꯫
ꯑꯗꫭ ꯑꯁ ꯈꯪꯗꯦꯗ ꯏꯆꯦ꯫ ꯂꯥꯏꯔꯕꯒ ꯑꯥ꯫ ꯂꯥꯏꯔꯕꯒ ꯍꯤꯡꯕ ꯉꯝꯗꯨꯕ ꯃꯥꯟ꯫
ꯉꯝꯃꯣꯏ ꯉꯝꯃꯣꯏ ꯉꯝꯃꯣꯏ ꯒꯥꯔꯤ ꯊꯥꯎ ꯂꯨꯄꯥ ꯀꯨꯟ ꯍꯦꯞꯄꯠꯂꯦ ꯍꯥꯏꯕ꯭ꯔꯥ ꯀꯩꯅꯣꯝ ꯉꯥꯏꯔꯤꯅꯤꯍꯦ‌꯫
ꯑꯣ ꯍꯦꯟꯀꯠꯂꯝꯗꯨ ꯃꯥꯜꯂꯦ ꯏꯆꯦ ꯑꯗꯨꯕꯨꯗꯤ꯫ ꯑꯩꯁꯨꯣ ꯉꯁꯤ ꯈꯔꯕꯨꯗꯤ ꯍꯥꯜꯂꯛꯑꯦ ꯑꯗꯣ ꯍꯦꯟꯀꯠꯄ꯭ꯔꯥ ꯍꯦꯟꯀꯠꯇꯕ꯭ꯔꯗꯤ ꯈꯪꯗꯦꯗ ꯏꯆꯦ ꯃꯇꯝꯒꯤ ꯑꯋꫭꯟꯕꯁꯤꯅ ꯂꯣꯏ ꯍꯦꯛ꯫ ꯍꯣꯡꯉꯦ ꯏꯆꯦ ꯒꯥꯔꯤ ꯑꯗꯨꯝ ꯃꯤꯑꯣꯏ ꯑꯣ
ꯑꯗꯨꯒ ꯀꯨꯟ ꯍꯦꯟꯀꯠꯅꯤ ꯍꯥꯏꯅꯩꯌꯦ ꯍꯥꯏꯅꯩ ꯍꯥꯏꯕ ꯀꯩꯅꯣꯃ ꯍꯥꯏ ꯍꯥꯏꯅꯔꯤ ꯍꯥꯏꯕ꯫
ꯑꯣ ꯍꯜꯂꯛꯑꯦꯕ ꯑꯗꯨꯅ ꯂꯤ ꯇꯔ ꯑꯃꯗ ꯀꯌꯥ ꯄꯤꯕꯅꯣꯗꯤ ꯑꯩ ꯈꯪꯗ꯭ꯔꯦ ꯑꯗꯨꯒ ꯑꯩ ꯈꯔꯗꯤ ꯍꯥꯟꯅꯗꯤ ꯍꯥꯜꯂꯛꯑꯦ ꯐꯨꯜꯗ ꯑꯣꯏꯅ
ꯒ꯭ꯌꯥꯁꯁꯨ ꯐꯪꯅꯗꯦ ꯗꯔꯦ ꯍꯥꯏꯕ꯭ꯔꯥ ꯌꯥꯝ ꯀꯟꯅ ꯊꯅ ꯀꯔꯤꯅꯣꯕꯨ ꯇꯧꯔꯤꯁꯦ
ꯅꯍꯥꯟꯗꯣ ꯑꯩꯈꯣꯏꯒꯤ ꯊꯪꯅꯕꯒꯤꯗ ꯏꯃꯥꯟꯅꯕꯤ ꯑꯃ ꯂꯩꯌꯦꯕ ꯃꯥꯁꯦ ꯀꯥꯛꯆꯤꯡ ꯈꯨꯅꯧꯗꯒꯤ ꯑꯗꯨꯗꯨꯒ ꯎꯝ ꯃꯥꯁꯨ ꯕꯔꯥꯗ ꯂꯩꯕ꯫ ꯑꯗꯨꯒ ꯃꯥꯒꯤ ꯒ꯭ꯌꯥꯁꯁꯦ ꯂꯣꯏꯈꯔꯦ ꯑꯝꯇ ꯅꯪꯒꯤ ꯒ꯭ꯌꯥꯁꯀꯤ ꯂꯧꯊꯣꯛꯁꯤꯡꯟ ꯇꯧꯕ ꯅꯨꯄꯥꯗꯨꯗ ꯑꯝꯇ ꯍꯪꯉꯛꯑꯣ ꯀꯌꯥ ꯄꯤꯔꯤꯒꯦ ꯃꯃꯜꯗꯣꯅ ꯍꯥꯏꯔꯛꯑꯦ꯫ ꯑꯗꯨꯗ ꯑꯩꯅ ꯍꯪꯉꯨꯕ ꯀꯥꯟꯗ ꯅꯣꯏ ꯂꯧꯕ ꯉꯝꯒꯗ꯭ꯔꯣ ꯂꯨꯄꯥ ꯂꯤꯁꯤꯡ ꯀꯌꯥꯅꯣ ꯃꯉꯥ ꯍꯥꯏꯕꯔꯥ ꯀꯥꯎꯔꯤꯅꯦ ꯑꯍꯨꯝ ꯍꯥꯏꯕ꯭ꯔꯥ ꯀꯌꯥꯅꯣꯝꯃ ꯄꯤꯔꯕ ꯈꯪꯉꯕ꯭ꯔꯥ ꯃꯉꯥ ꯍꯥꯏꯕ ꯀꯌꯥꯅꯣꯝ ꯑꯣꯏꯕꯅꯤꯅ ꯃꯉꯥꯔꯥ ꯑꯍꯨꯝ ꯆꯥꯝꯉꯥꯔ ꯑꯗꯨꯃꯥꯏꯅ ꯃꯪ ꯑꯣꯏꯈꯤꯕꯅꯤꯅꯦ ꯑꯗꯨꯗ ꯏꯃꯥꯟꯅꯕꯤꯗꯨꯅ ꯉꯝꯃꯔꯣꯏꯅ ꯃꯣꯏ ꯃꯃꯥꯍꯣꯏꯒꯤ ꯈꯪꯅꯕ ꯑꯗꯒꯤ ꯂꯧꯔꯛꯑꯦꯅ ꯄꯤꯔꯛꯑꯦ ꯑꯗꯨꯃꯥꯏꯅ ꯈꯪꯗꯦꯗ ꯄꯣꯠ ꯆꯩꯩꯁꯦ ꯂꯣꯏ ꯍꯦ ꯇꯥꯡꯈꯜꯂꯤ ꯒ꯭ꯌꯥꯁ ꯀꯔꯤ ꯀꯔꯥ ꯑꯗꯒꯤ ꯂꯣꯏꯅꯃꯛ꯫
ꯀꯩꯅꯣ ꯍꯥꯏꯁꯦ ꯒ꯭ꯌꯥꯁꯇ ꯂꯨꯄꯥ ꯂꯤꯁꯤꯡ ꯃꯉꯥ ꯌꯧꯔꯗꯤ ꯀꯃꯥꯏꯅ ꯇꯧꯗꯣꯏꯅꯣ꯫
ꯑꯥ ꯑꯗꯨꯃꯥꯏꯅ ꯑꯣꯏꯌꯦ ꯑꯗꯨ ꯈꯔꯕꯨꯗꯤ ꯑꯗꯨ ꯃꯇꯨꯡꯗꯗꯤ ꯈꯤꯇꯪꯗꯤ ꯍꯣꯡꯊꯥꯈ꯭ꯔꯕꯅꯦꯕ ꯑꯗꯨꯃꯥꯏꯅ ꯍꯦꯛ ꯍꯥꯏꯔꯛꯄ
ꯀꯗꯧꯔꯦ ꯍꯥꯏꯕꯅꯣꯕꯨ ꯑꯩꯈꯣꯏꯒꯤ ꯁꯔꯀꯥꯔꯁꯦ ꯈꯤꯇꯪ ꯇꯧꯕꯒ ꯄꯣꯠ ꯈꯤꯇꯪ ꯇꯧꯕꯒ ꯄꯣꯠ ꯇꯪꯈꯠꯇꯧꯏ
ꯈꯪꯗꯦꯗ ꯏꯆꯦ ꯑꯗꯨꯃꯥꯏꯅ ꯇꯥꯡ ꯈꯠꯄꯅꯤꯅ ꯂꯥꯏꯔꯕꯅ ꯋꯥꯍꯧꯔꯦ ꯏꯅꯥ ꯏꯅꯥꯛ ꯈꯨꯟꯕ ꯃꯤꯉꯩꯅ ꯀꯔꯕꯥꯔꯁꯤꯅ ꯇꯧꯗꯅ ꯃꯣꯏꯅ ꯑꯣꯏꯅ ꯅꯨꯡꯉꯥꯏ ꯂꯩꯔꯦ꯫
ꯑꯗꯨꯅꯦ ꯑꯩ ꯁꯥꯎꯅꯤꯡꯕꯅ ꯉꯥꯎꯔꯦ ꯍꯥꯏꯕꯅꯤꯗ꯫
ꯎꯝ ꯁꯥꯎꯅꯤꯡꯉꯦ - ꯁꯥꯎꯅꯤꯡꯉꯦ꯫
ꯑꯗꯨꯗꯤ ꯒ꯭ꯌꯥꯁ ꯁꯤꯖꯤꯟꯅꯕꯒꯤ ꯃꯍꯨꯠꯇ ꯏꯟꯗꯛꯁꯟ ꯑꯃ ꯂꯩꯔꯒ ꯃꯩꯗ ꯑꯣꯏꯅ ꯊꯤꯕꯅ ꯐꯔꯦꯅꯦ
ꯎꯝ ꯍꯣꯏ ꯏꯆꯦ ꯑꯗꯨꯅꯕꯨ ꯍꯦꯟꯅ ꯐꯔꯕꯖꯥꯠꯅꯤꯗ
ꯃꯥꯅꯦ ꯉꯥꯏꯍꯥꯛ ꯉꯥꯏꯍꯥꯛ ꯊꯣꯡꯉꯅꯤ ꯉꯥꯏꯍꯥꯛ ꯉꯥꯏꯍꯥꯛ ꯊꯣꯡꯕꯅꯤ ꯀꯌꯥꯝ ꯀꯨꯏꯅ ꯆꯥꯗꯣꯏꯅꯣ
ꯎꯝ ꯃꯥꯅꯦ
ꯏ ꯁꯨꯝ ꯀꯥꯔꯛꯑꯦꯅꯦ ꯇꯥꯕꯗꯀꯥꯏ ꯂꯤꯁꯤꯡ ꯃꯉꯥꯒ ꯑꯗꯨꯗꯤ
ꯎꯝ
ꯑꯩꯈꯣꯏꯒꯤ ꯀꯔꯕꯥꯔꯁꯦ ꯌꯥꯝ ꯍꯩꯅꯕ ꯍꯥꯟꯅ ꯂꯧꯁꯤꯜꯂꯒ ꯊꯝꯃꯝꯕ ꯄꯣꯠꯁꯦ ꯕ꯭ꯔꯣꯀꯦꯠ ꯇꯧꯋꯦ ꯑꯗꯨ ꯇꯧꯋꯦ ꯍꯥꯏꯅ ꯄꯥꯎꯟ ꯇꯥꯗꯤ ꯃꯣꯦ ꯏꯪ ꯀꯜꯂ ꯍꯥꯏꯣ
ꯎꯝ ꯍꯣꯏ ꯇꯧꯔꯛꯏꯁꯦ ꯑꯗꯨꯅꯕꯨ ꯏꯅꯥꯛ ꯀꯨꯝꯕꯉꯩꯅ ꯑꯗꯨꯝ ꯅꯨꯡꯉꯥꯏꯔꯤꯁꯦ ꯃꯣꯏꯅ ꯀꯔꯕꯥꯔ ꯇꯧꯕ ꯃꯤꯉꯩꯁꯤꯗ ꯑꯗꯨꯝ ꯅꯨꯡꯉꯥꯏꯔꯤꯁꯦ ꯃꯣꯏꯅ ꯑꯗꯨꯒꯤ ꯃꯇꯝꯗꯨꯗ ꯄꯩꯁꯥꯗꯣ
ꯃꯥꯅꯦ ꯃꯥꯅꯦ ꯃꯣꯏꯗꯤ ꯕ꯭ꯔꯣꯀꯦꯠ ꯇꯧꯔꯛꯄ ꯉꯥꯏ ꯂꯩ ꯇ
ꯎꯝ
ꯈꯪꯉꯕ ꯀꯗꯥꯏ ꯉꯥꯛꯇꯅꯦ ꯍꯧꯖꯤꯛꯁꯦ ꯁꯨꯃꯥꯏꯒꯤ ꯑꯣꯏꯖ ꯑꯣꯏꯊꯅꯥꯟ ꯊꯤꯕꯗꯀꯣ ꯕꯤꯖꯤꯅꯦꯁ ꯇꯧꯋꯤ ꯃꯌꯥꯝꯁꯦ
ꯃꯥꯅꯦ ꯑꯣꯏꯖꯕ ꯍꯩꯇꯕ ꯋꯥꯍꯜꯂꯤ ꯋꯥꯍꯜꯂꯤ ꯏꯆꯦ
ꯃꯣꯏꯗꯤ ꯅꯨꯡꯉꯥꯏꯔ ꯗꯨꯀꯥꯟ ꯝ ꯑꯃ ꯂꯩꯔꯤꯅꯤ ꯇꯣꯡꯉ ꯂꯩꯔꯤꯅꯤ ꯑꯗ ꯗꯕꯟ ꯗꯕꯟ ꯗꯅꯣ ꯍꯅ ꯂꯩꯩꯅꯤ
ꯃꯥꯅꯦ
ꯑꯗꯨ ꯂꯥꯏꯔꯕꯒꯤꯗꯤ ꯀꯨꯠꯇ꯭ꯔꯣ ꯑꯗꯨꯗꯤ
ꯂꯥꯏꯔꯕꯗ ꯑꯗꯨꯝ ꯋꯥꯍꯧꯕ ꯑꯗꯨꯝ ꯄꯨꯊꯍꯧꯕ ꯑꯣꯏꯔꯦ
ꯍꯧꯖꯤꯛ ꯃꯇꯝꯗ ꯂꯥꯏꯔꯕ ꯍꯤꯡ ꯍꯩꯗ꯭ꯔꯤꯁꯤꯅꯤꯅꯦ ꯇꯧꯔꯤꯁꯦ
ꯎꯝ ꯃꯥꯅꯦ ꯍꯤꯡꯍꯩꯗ꯭ꯔꯦ
ꯎꯝ
ꯏꯅꯥ ꯈꯨꯨꯝꯕ ꯃꯤꯉꯩꯅ ꯄꯨꯛꯅꯨꯡꯗ ꯅꯨꯡꯉꯥꯏꯔꯦ
ꯈꯜꯂꯨ ꯈꯜꯂꯨꯔ ꯈꯣꯏꯗꯧꯁꯦ ꯌꯥꯝ ꯁꯧꯒꯠꯂꯛꯄ ꯄ ꯍꯦ ꯇꯥꯔꯦꯅꯦ ꯏꯗꯤ
ꯎꯝ ꯈꯪꯗꯦꯗ ꯏꯆꯦ ꯈꯜꯂꯣ ꯈꯔꯒ ꯅꯨꯡꯉꯥꯏꯇꯦ ꯁꯥꯎꯅꯤꯡꯉꯤ ꯑꯗꯣ ꯏꯪꯗ ꯍꯤꯡꯗꯕꯗꯤ ꯌꯥꯗꯕꯅꯤꯅ ꯃꯇꯝꯒꯤꯁꯨ ꯑꯗꯨꯝ ꯇꯧꯗꯕꯗꯤ ꯌꯥꯗꯕꯅꯤꯅ ꯑꯗꯨꯝ ꯂꯩꯔꯦ ꯆꯠ ꯂꯩꯔꯦ
ꯎꯝ
ꯑꯣ ꯑꯩ ꯉꯥꯏꯍꯥꯛ ꯂꯩ ꯇꯧꯔꯛꯀꯦ ꯃꯤ ꯑꯃ ꯂꯥꯛꯁꯜꯂꯦ ꯊꯝꯃꯒꯦꯀꯣ
ꯑꯣ ꯍꯣꯏ ꯍꯣꯏ ꯏꯆꯦ ꯊꯝꯃꯦ ꯊꯝꯃꯦ ꯏꯆꯦ ꯗꯨꯗꯤ